ꯍꯜꯂꯣ
ꯇꯥꯕ꯭ꯔꯥ
ꯇꯥꯕ꯭ꯔꯣ
ꯇꯥꯏꯌꯦ
ꯀꯩꯗꯧꯔꯤꯅꯣ
ꯑ ꯀ꯭ꯂꯁꯇꯒꯤ ꯍꯜꯂꯛꯂꯒ ꯃꯦꯒꯤ ꯆꯥꯕ
ꯃꯤꯗꯤ ꯀ꯭ꯂꯥꯁ ꯌꯥꯝ ꯉꯟꯅ ꯍꯜꯂꯛꯏꯀꯣ
ꯍꯣꯏ ꯑꯩꯈꯣꯏꯗꯤ ꯉꯟꯅ ꯍꯧꯔꯒ ꯑꯃꯨꯛ ꯀꯥ ꯉꯟꯅ ꯂꯣꯏꯕ
ꯑꯣ........ ꯑꯩꯗꯤ ꯑꯩ ꯑꯩꯗꯤ ꯌꯥꯝ ꯋꯥꯕ ꯊꯕꯛꯂꯥ ꯍꯥꯏꯔꯒ ꯌꯥꯝ ꯂꯥꯏꯕ ꯊꯕꯛ ꯑꯣꯏꯔꯝꯃꯦꯅꯦ
ꯍꯨꯝ
ꯀꯩ ꯏꯟꯁꯥꯡꯅꯣ
ꯆꯥꯛ ꯆꯥꯕ ꯅꯠꯇꯦ ꯃꯦꯒꯤ ꯆꯥꯏ ꯍꯥꯏꯔꯒ
ꯑꯣ ꯑꯩꯒꯤ ꯅꯥꯁꯦ ꯌꯥꯗ꯭ꯔꯦꯅꯦꯀꯣ
ꯍꯣꯏ ꯍꯟꯅꯨꯕ
ꯑꯩ ꯍꯅꯨꯈ꯭ꯔꯦ
ꯎꯝ
ꯅꯪꯁꯨ ꯍꯟꯅꯨꯈ꯭ꯔꯦ ꯑꯩ ꯍꯟꯅꯨꯔꯗꯤ ꯅꯠꯇ꯭ꯔꯥ
ꯍꯨꯝ
ꯑꯦꯁ ꯑꯁ ꯑꯗꯨꯗꯤ ꯌꯥꯗꯔꯦꯍꯦ ꯀ꯭ꯂꯥꯁ ꯆꯠꯄ ꯆꯥꯗ꯭ꯔꯤ ꯆꯥꯗ꯭ꯔꯤ ꯆꯥꯗ‍‍꯭ꯔꯤ ꯑꯩ
ꯑꯁ ꯊꯦꯡꯉꯦꯍꯦ
ꯊꯦꯡꯕ꯭ꯔꯣ
ꯎꯝ
ꯍꯣꯏ ꯈ꯭ꯔ ꯊꯦꯡꯈ꯭ꯔꯦꯀꯣ ꯑꯩꯁꯦ
ꯎꯝ
ꯑꯗꯣ ꯀ꯭ꯂꯥꯁ ꯆꯠꯄ ꯅꯨꯡꯉꯥꯏꯕ꯭ꯔꯣ
ꯅꯨꯡꯉꯥꯏꯌꯦ
ꯅꯨꯡꯉꯥꯏꯌꯦ
ꯎꯝ
ꯀ꯭ꯂꯥꯁ ꯆꯠꯄ ꯃꯤ ꯀꯌꯥꯝ ꯂꯥꯛꯀꯦ ꯉꯁꯤ
ꯎꯝ ꯑꯁ ꯃꯤ ꯌꯥꯝꯗꯦ
ꯃꯤ ꯀꯨꯟ ꯌꯧꯕ꯭ꯔꯥ
ꯍꯣꯏꯅꯦ
ꯌꯧꯌꯦ
ꯎꯝ ꯁꯚꯦꯟꯇꯤ ꯑꯩꯠꯇꯤ
ꯁꯚꯦꯟꯇꯤ ꯑꯩꯠꯇꯤ ꯔꯣꯜ ꯅꯝꯕꯔ ꯀꯌꯥꯔꯥ ꯅꯪ
ꯋꯥꯟ ꯑꯦꯠ ꯑꯦꯠ
ꯋꯥꯟ ꯑꯦꯠ ꯑꯦꯠ
ꯎꯝ
ꯑꯗꯨꯗꯤ ꯌꯥꯝꯃꯦꯅꯦ
ꯎꯝ
ꯅꯪꯗꯤ ꯔꯤꯒꯨꯂꯔ ꯆꯠꯄ ꯃꯥꯂꯦꯀꯣ ꯀ꯭ꯂꯥꯁ
ꯅꯨꯃꯤꯠ ꯑꯅꯤ ꯆꯠꯇꯦ ꯍꯥꯏꯔꯒ
ꯅꯨꯃꯤꯠ ꯑꯅꯤ ꯆꯠꯇꯦ
ꯎꯝ
ꯑꯁ ꯆꯠꯃꯜꯂꯁꯨ ꯅꯨꯡꯉꯥꯏꯇꯕꯅꯤ ꯍꯣꯏ ꯑꯗꯣ ꯄꯣꯊꯥꯎ ꯃꯔꯛ ꯃꯔꯛꯇ
ꯍꯣꯏꯅꯦ
ꯎꯝ ꯉꯁꯤ ꯀ꯭ꯂꯥꯁꯇ ꯀꯔꯤ ꯀꯔꯤ ꯇꯧꯔꯦ
ꯑꯁ ꯅꯣꯠꯁ ꯏꯕ
ꯅꯣꯠꯁ ꯏꯕ ꯅꯪ ꯂꯥꯏꯔꯤꯛ ꯏꯕ ꯌꯥꯝ ꯊꯨꯔꯝꯒꯗꯧ ꯃꯥꯜꯂꯦꯀꯣ
ꯍꯣꯏ ꯊꯨꯕꯅꯦ
ꯅꯪ ꯊꯕꯛꯁꯨ ꯊꯨꯕ ꯃꯥꯜꯂꯦ ꯀꯣ
ꯊꯨꯑꯉ ꯈꯖ
ꯎꯝ ꯊꯨꯕ ꯉꯥꯛꯇꯅꯦꯕ ꯑꯁ ꯑꯗꯨꯅꯦ ꯃꯤꯃꯤ ꯆꯥꯕꯁꯨ ꯌꯥꯝ ꯊꯨꯕ ꯃꯥꯂꯦꯀꯣ
ꯆꯥꯕꯗꯗꯤ ꯊꯨꯗꯦꯕ
ꯑꯁ ꯌꯥꯝ ꯐꯩꯅꯦ ꯆꯥꯕ ꯃꯇꯝꯗꯤ ꯇꯞꯅ ꯆꯥꯒꯗꯕꯅꯦ
ꯎꯝ
ꯅꯠꯇ꯭ꯔꯗꯤ ꯁꯣꯛꯀꯅꯤꯕ ꯏꯁꯥ ꯅꯠꯇ꯭ꯔꯣ
ꯎꯝ
ꯑꯁ ꯅꯪ ꯆꯥꯕꯗꯣ ꯌꯥꯝ ꯍꯥꯎꯔꯝꯒꯗꯧ ꯃꯥꯂꯦꯀꯣ ꯈꯨꯝꯕꯁꯨ ꯎꯝ ꯎꯝꯀꯣ ꯍ ꯑꯁ ꯑꯩ ꯅꯪ ꯍꯥꯟꯅ ꯂꯣꯏꯁꯤꯟꯈ꯭ꯔꯅꯤ ꯑꯩ ꯌꯧꯕ ꯉꯝꯃꯔꯣꯏ
ꯂꯦꯝ ꯂꯦꯟ ꯂꯦꯝꯒꯅꯤꯌꯦ
ꯍꯥꯎ ꯃꯟꯕꯒꯤ ꯅꯪ ꯂꯣꯏꯁꯤꯟꯈ꯭ꯔꯅꯤ ꯑꯩ ꯈꯪꯉꯦ
ꯀꯁ ꯍꯥꯏꯗꯃꯅꯤ
ꯑꯗꯣ
ꯑꯣ
ꯁꯤ ꯆꯥꯕ ꯂꯣꯏꯔꯒ ꯀꯔꯤ ꯇꯧꯒꯅꯤ
ꯇꯨꯝꯃꯅꯤ
ꯇꯨꯝꯒꯅꯤ
ꯎꯝ
ꯑꯣ ꯇꯨꯝꯕꯗꯤ ꯅꯪ ꯄꯥꯝꯕ ꯃꯥꯜꯂꯦꯀꯣ
ꯄꯝꯗꯦꯗ ꯀꯔꯤꯁꯨ ꯇꯧꯅꯤꯡꯉꯥꯢ ꯂꯩꯇꯕꯒꯤ ꯇꯨꯝꯕꯅꯦ ꯇꯨꯝꯒꯦ ꯍꯥꯏ ꯇꯅ
ꯑꯣ ꯅꯨꯡꯁꯥ ꯁꯥꯕ꯭ꯔꯣ ꯉꯁꯤ
ꯑꯨꯝ
ꯁꯥꯗꯦ ꯀꯔꯤꯒꯤꯔꯀꯣ
ꯈꯪꯗꯦꯁꯨ
ꯎ ꯁꯥ ꯁꯥꯗꯕꯒꯤꯅꯦ ꯍꯥꯏꯌꯣ
ꯍꯣꯏ
ꯀꯔꯤꯒꯤꯗꯀꯣ ꯍꯥꯏꯁ ꯍꯥꯢ ꯁꯥꯗꯕꯒꯤꯅꯤ ꯍꯥꯏꯌꯣꯕ
ꯎꯝ
ꯅꯊꯟꯇꯔꯣ ꯍꯧꯖꯤꯛ
ꯎꯝ
ꯀꯅꯥꯒ ꯂꯩꯔꯤꯅꯣ
ꯑꯩꯒꯤ ꯔꯨꯝꯃꯦꯠ ꯀꯣꯏꯔꯅꯤ ꯑꯩꯈꯣꯏꯗꯤ ꯂꯥꯏꯔꯤꯛ ꯄꯥꯢꯌꯦ ꯎꯝ
ꯑꯣ ꯅꯪ ꯈꯌꯥ ꯂꯩ ꯑꯩꯒꯦ
ꯑꯪ ꯑꯥ
ꯑꯥ
ꯃꯔꯤ ꯃꯔꯤ
ꯔꯨꯝ ꯑꯃꯗ ꯃꯔꯤ ꯃꯔꯤ ꯂꯩꯕ꯭ꯔꯣ
ꯎꯝ ꯃꯒꯥ ꯑꯥ ꯃꯉꯥ ꯂꯩꯕꯁꯨ ꯑꯥ ꯌꯥꯎꯋꯦ
ꯌꯥꯝ ꯃꯉꯥ ꯂꯩꯕꯁꯨ ꯌꯥꯎꯋꯦꯕ
ꯎꯝ
ꯇꯔꯨꯛꯇꯤ
ꯀꯦꯁ ꯄꯤꯌꯔ ꯑꯃꯅꯤ ꯍꯥꯏ ꯄꯁꯤ
ꯇꯔꯨꯛ ꯇꯔꯨꯛꯇꯤ ꯌꯥꯎꯗ꯭ꯔꯦ
ꯎꯝ
ꯑꯥꯎ ꯌꯥꯝ ꯅꯨꯡꯉꯥꯏꯅꯦ ꯌꯥꯝꯅ ꯂꯩꯃꯤꯟꯅꯕ ꯅꯨꯡꯉꯥꯏꯕ ꯃꯥꯜꯂꯦꯀꯣ ꯃꯤ ꯃꯔꯤ ꯃꯉꯥ
ꯅꯨꯡꯉꯥꯢꯌꯦ
ꯑꯗꯨ ꯍꯟꯗꯛꯀꯥꯟꯁꯦ ꯅꯪ ꯑꯅꯥ ꯑꯌꯦꯛꯗꯤ ꯂꯩꯇꯦꯀꯣ
ꯂꯩꯇꯦ ꯅꯨꯡꯁꯤꯠ ꯀꯥꯟꯕꯒꯤ
ꯅꯪ ꯅꯨꯡꯁꯤꯠ ꯀꯟꯕ꯭ꯔꯣ ꯑꯣ ꯏꯪ ꯍꯟꯒꯅꯨ ꯑꯗꯨꯗꯤꯀꯣ
ꯍꯣꯏ
ꯏꯪ ꯍꯜꯂꯗꯤꯀꯣ
ꯎꯝ
ꯃꯈꯣꯟ ꯊꯣꯛꯀꯅꯤꯕ
ꯁꯤꯌꯥ ꯑꯗꯨꯒꯨꯝꯕ ꯅꯠꯇꯦ ꯑꯩꯈꯣꯢ
ꯑꯦ ꯏꯪꯉꯗꯤ ꯃꯈꯣꯟ ꯊꯣꯛꯄꯅꯦ
ꯅꯪ ꯊꯕꯛ ꯆꯠꯅꯤꯡꯉꯥꯏ ꯂꯩꯕ꯭ꯔꯣ ꯁꯤ ꯆꯥꯕ ꯂꯣꯏꯔꯒ
ꯍꯩꯇꯦꯗ
ꯂꯩꯇꯦ
ꯏ ꯄꯇꯥ ꯉ ꯆ ꯉꯪꯦ
ꯑꯗꯣ ꯍꯌꯦꯡꯗꯤ ꯀ꯭ꯂꯥꯁ ꯆꯥꯠꯀꯦꯔꯣ
ꯎꯝ
ꯅꯪ ꯀ꯭ꯂꯥꯁ ꯆꯠꯄ ꯌꯥꯝ ꯅꯨꯡꯉꯥꯏꯕ ꯃꯥꯜꯂꯤꯀꯣ ꯅꯪ ꯂꯥꯏꯔꯤꯛ ꯌꯥꯝ ꯍꯩ ꯍꯥꯏꯅ ꯇꯥꯏꯀꯣ
ꯆꯤꯟ ꯊꯤꯒꯅꯨ
ꯑꯁꯦꯡꯕꯅꯦ ꯅꯪ ꯌꯥꯝ ꯍꯩ ꯍꯦ ꯍꯥꯢꯅ ꯇꯥꯏꯅꯦ
ꯑꯗꯨꯝ ꯍꯥꯏꯁꯅꯨ ꯁꯨꯝ ꯍꯥꯏꯕꯅꯦ
ꯅꯪ ꯂꯥꯏꯔꯤꯛ ꯍꯩꯌꯦ ꯇꯥꯔꯒ ꯑꯩꯁꯨ ꯌꯥꯝ ꯍꯔꯥꯎꯑꯦꯗ ꯅꯪꯗꯤ ꯂꯥꯢꯔꯤꯛ ꯀꯃꯥꯏꯅ ꯄꯥꯕ꯭ꯔꯅꯦ ꯌꯥꯝ ꯍꯩꯔꯤꯗꯨꯕꯨ
ꯇꯨꯨꯝꯁꯨ ꯇꯨꯝꯗꯕꯅꯦ ꯑꯩꯗꯤ
ꯑꯁ ꯍꯧꯖꯤꯛ ꯑꯁ ꯑꯗꯨꯗꯤ ꯇꯧꯒꯅꯨꯀꯣ ꯅꯁꯥ ꯁꯣꯛꯀꯅꯤ
ꯍꯧꯖꯤꯛ ꯐꯥꯎ ꯄꯥꯕꯅꯦ ꯑꯩꯗꯤ
ꯆꯥꯛꯆ ꯆꯥꯛ ꯆꯥꯔꯒ ꯄꯥꯕ꯭ꯔꯣ
ꯍꯣꯏ ꯆꯥꯛ ꯆꯔꯁꯨ ꯄꯥꯌꯦ ꯑꯩꯈꯣꯢ
ꯃꯤꯗꯤ ꯆꯥꯛ ꯆꯥꯔꯁꯨ ꯄꯥꯥꯏꯀꯣ
ꯎꯝ
ꯌꯥꯗꯦꯀꯣ ꯃꯤꯗꯤ ꯍꯣꯠꯅꯕ ꯌꯥꯝ ꯀꯜꯂꯦ ꯅꯪ ꯍꯌꯦꯡꯗꯒꯤ ꯃꯤ ꯑꯣꯏꯈ꯭ꯔꯅꯤ ꯍꯪꯆꯤꯠ ꯌꯧꯗ꯭ꯔꯤꯉꯩꯗ
ꯆꯨꯝꯗ꯭ꯔꯣ
ꯆꯨꯝꯗꯦ
ꯆꯍꯤ ꯑꯅꯤ ꯆꯍꯤ ꯑꯅꯤ ꯄꯥꯒꯗꯕꯗꯣ ꯉꯁꯤ ꯅꯨꯡꯗꯥꯡꯅ ꯅꯪ ꯂꯣꯏꯁꯤꯜꯂꯅꯤꯅꯦ ꯂꯣꯏꯅ ꯑꯗꯨꯒꯤ ꯍꯪꯆꯤꯠ ꯊꯣꯛꯇ꯭ꯔꯤꯉꯩꯗ ꯍꯌꯦꯡꯗꯒꯤ ꯅꯪ ꯃꯤ ꯑꯣꯏꯈ꯭ꯔꯅꯤ
ꯍꯣꯏꯅꯦ
ꯑꯁ ꯅꯪ ꯆꯥꯕꯗꯣ ꯌꯥꯝ ꯍꯥꯎꯔꯝꯒꯗꯧ ꯃꯥꯜꯂꯦ ꯅꯪ ꯆꯥꯕꯗꯣ ꯑꯁ
ꯆꯥꯒꯦꯔꯥ
ꯍꯣꯏ ꯌꯥꯝ ꯆꯥꯅꯤꯡꯕꯅꯤ ꯑꯗꯨꯕꯨ ꯂꯥꯛꯄ ꯉꯝꯗꯕꯒꯤꯅꯤ ꯂꯥꯞꯅ ꯂꯩꯕꯗꯨꯗꯀꯣ
ꯐꯣꯟꯗꯒꯤ ꯊꯣꯛ ꯑꯣ ꯍꯣꯏ
ꯐꯣꯟꯗꯒꯤ ꯊꯣꯛꯑꯗꯤ ꯐꯣꯟ ꯀꯥꯏꯒꯅꯤꯅꯦ
ꯀꯥꯢꯔꯣꯢꯍꯦ
ꯅꯣꯏ ꯈꯔ ꯅꯨꯡꯉꯥꯏꯕ ꯃꯥꯜꯂꯤꯀꯣ ꯃꯤ ꯌꯥꯝꯕꯅꯤꯅ
ꯈꯪꯗ꯭ꯔꯦ
ꯌꯥꯝ ꯍꯔꯥꯎꯕ ꯃꯈꯣꯟ ꯇꯥꯏꯀꯣ ꯌꯥꯝꯅ
ꯅꯪ ꯋꯥ ꯀꯟꯅ ꯉꯥꯡꯉꯣ ꯍꯧꯖꯤꯛ
ꯇꯦ ꯗꯨꯡ
ꯇ ꯅꯪ ꯋꯥ ꯀꯟꯅ ꯉꯥꯡꯉꯨꯕ ꯍꯧꯖꯤꯛ
ꯑꯁ ꯍꯥꯏꯗꯤ ꯌꯥꯔꯦ꯫
ꯀꯔꯤꯅꯤ ꯍꯥꯏꯌꯣ
ꯌꯥꯔꯣꯏ
ꯀꯔꯤꯒꯤꯔꯥ ꯅꯣꯏ ꯆꯥꯛ ꯆꯥꯕ ꯃꯇꯝ ꯇꯨꯝꯕ ꯃꯇꯝ ꯂꯥꯏꯔꯤꯛ ꯄꯥꯕ ꯃꯇꯝ ꯇꯝ ꯈꯥꯏꯗꯣꯛꯄ꯭ꯔꯥ ꯄꯤꯕ꯭ꯔꯣ
ꯑꯩꯈꯣꯏ ꯀꯨꯁꯤꯅꯦ
ꯅꯣꯢꯒꯤ ꯀꯨꯁꯤꯔꯥ
ꯎꯝ
ꯑꯁ ꯅꯪ ꯑꯣꯏꯅꯤꯡꯉꯤꯗ ꯑꯩꯁꯨ
ꯑꯣꯏꯅꯤꯡꯕꯔꯣ꯫
ꯅꯪꯒꯤ ꯈꯨꯁꯤ ꯇꯧꯕ ꯃꯑꯣꯡꯗ ꯑꯩꯁꯨ ꯇꯧꯅꯤꯡꯉꯤꯅꯦ ꯌꯥꯏꯀꯣ ꯃꯤꯗꯤ ꯌꯥꯝ ꯅꯨꯡꯉꯥꯏꯕ ꯃꯈꯣꯟ ꯇꯥꯏꯀꯣ
ꯇꯥꯕ꯭ꯔꯣ
ꯍꯣꯏ ꯅꯪ ꯈꯔ ꯉꯥꯡꯉꯣ
ꯉꯥꯡꯉꯅ ꯉꯁ ꯀꯔꯤ ꯏꯟꯁꯡ ꯆꯥꯒꯦꯔꯣ
ꯑꯩ ꯉꯁꯤ ꯀꯔꯤ ꯌꯦꯟꯁꯥꯡ ꯆꯥꯁꯤꯔꯥ ꯍꯋꯥꯏ ꯑꯁꯥꯡꯕꯗꯣ ꯆꯝꯐꯨꯠ ꯑꯣꯏꯅ ꯆꯥꯔꯒꯦ ꯉꯁꯤꯗꯤ
ꯍꯋꯥꯏ ꯑꯁꯪꯕ ꯂꯩꯕ꯭ꯔꯥ
ꯍꯋꯥꯏ ꯑꯁꯥꯝꯕ ꯂꯩꯗꯅ ꯌꯥꯝ ꯏꯁꯪ ꯁꯪꯉꯒ
ꯑ
ꯑꯗꯣ ꯈꯪꯗ꯭ꯔꯕꯣ
ꯈꯡꯒꯦ
ꯈꯪꯉꯦꯀꯣ
ꯎꯝ
ꯑꯗꯨꯅꯦꯕ ꯅꯪꯁꯨ ꯀꯔꯤꯅꯣ ꯈꯪꯗꯕ ꯁꯥꯒꯅꯨ ꯀꯣ
ꯕꯥ
ꯅꯪ ꯉꯁꯤ ꯌꯥꯝ ꯋꯥꯗꯕ ꯃꯥꯜꯂꯦ ꯌꯥꯝ ꯅꯈꯣꯟꯗꯣ ꯌꯥꯝ ꯀꯜꯂꯦꯅꯦ ꯆꯨꯝꯕ꯭ꯔꯣ
ꯅꯖꯔꯤ ꯑꯃꯅꯦ
ꯀ꯭ꯂꯥꯁꯁꯦ ꯌꯥꯝ ꯅꯨꯡꯉꯥꯏꯕ ꯃꯥꯜꯂꯦ ꯅꯪ
ꯎꯝ ꯅꯨꯄꯥ ꯎꯕꯒꯤ ꯎꯝ
ꯑꯥ ꯑꯁ ꯅꯨꯄꯥ ꯎꯕꯒ ꯍꯥꯏꯔꯒ ꯑꯩ ꯑꯃꯨꯛ ꯅꯨꯡꯉꯥꯏꯔꯛꯇꯔꯦꯀꯣ
ꯑꯦꯕꯅꯤꯀꯣ
ꯁꯨꯃꯥꯏꯅ ꯍꯥꯏꯒꯅꯨꯅꯦ ꯑꯩ ꯅꯨꯡꯉꯥꯏꯔꯣꯏꯅꯦ
ꯅꯨꯡꯉꯥꯏꯇ꯭ꯔꯣ
ꯂꯩꯁꯥꯕꯤꯁꯤꯡꯁꯨ ꯂꯩꯁꯥꯕꯤꯁꯤꯡꯁꯨ ꯅꯨꯄꯥ ꯎꯔꯗꯤ ꯅꯨꯡꯉꯥꯏꯕ꯭ꯔꯣ
ꯑꯥ
ꯂꯩꯁꯥꯕꯤꯁꯤꯡꯁꯨ ꯅꯨꯄꯥ ꯎꯔꯗꯤ ꯅꯨꯡꯉꯥꯏꯕ꯭ꯔꯣ
ꯅꯨꯡꯉꯥꯏꯌꯦ
ꯑꯁ ꯀꯔꯤꯒꯤ ꯅꯨꯄꯤ ꯎꯔꯥꯗꯤ ꯅꯨꯡꯉꯥꯏꯇꯦ
ꯅꯨꯡꯉꯥꯏꯌꯦ ꯑꯩꯗꯤ
ꯑ ꯑꯗ ꯀ꯭ꯂꯥꯁ ꯅꯨꯡꯉꯥꯏꯌꯦ ꯀꯔꯤꯒꯤꯅꯣ ꯍꯥꯏꯔꯒ ꯅꯨꯄꯥ ꯎꯕꯒꯤ ꯈꯛꯇ ꯍꯥꯏꯌꯦꯅ ꯑꯗꯣ
ꯅꯨꯡꯉꯥꯏꯌꯦ ꯐꯥꯒꯤ ꯇꯧꯃꯦ ꯑꯥ ꯑꯩꯈꯣꯢꯒꯤ ꯅꯨꯄꯥꯕꯨ ꯎꯔꯒꯥ ꯅꯨꯡꯉꯥꯏꯒꯦꯔꯥ
ꯅꯨꯄꯥꯕꯨ ꯑꯣꯏꯔꯗꯤ ꯅꯨꯡꯉꯥꯏꯕ ꯌꯥꯏꯅ ꯑꯗꯣ
ꯅꯨꯄꯤ
ꯅꯣꯏ ꯅꯣꯏ ꯅꯣꯏ ꯀ꯭ꯂꯥꯁ ꯅꯨꯄꯥꯅ ꯍꯦꯟꯅ ꯌꯥꯝꯕ꯭ꯔꯣ ꯅꯨꯄꯤꯅ ꯍꯦꯟꯅ ꯌꯥꯝꯕ꯭ꯔꯣ
ꯅꯨꯄꯤꯅ ꯌꯥꯝꯃꯤ
ꯅꯨꯄꯤꯅ ꯌꯥꯝꯃꯦꯕ
ꯎꯝ
ꯑꯣ ꯑꯗꯨꯒꯤ ꯃꯥꯜꯂꯦ ꯅꯪ ꯅꯨꯡꯉꯥꯏꯔꯤꯗꯣ
ꯎꯝ